ꯍꯜꯂꯣ
ꯀꯔꯤ ꯇꯧ
ꯍꯜꯂꯣ ꯑ ꯈꯪ ꯗꯦꯅꯦ ꯃꯊꯟꯗ ꯃꯨꯠ ꯂꯝꯕ
ꯇꯥꯏꯌꯦ ꯇꯥ
ꯇꯥꯈ꯭ꯔꯦ
ꯑꯣ ꯃꯊꯅꯦ ꯑꯗꯣ
ꯈꯪꯗꯦ ꯄꯣꯔꯇꯨꯒꯜꯒꯤꯗꯤ ꯌꯦꯡꯍꯧꯗ꯭ꯔꯦ ꯏꯁꯄꯦꯟꯒꯤꯗꯤ ꯌꯦꯡ ꯌꯦꯡꯗꯦ ꯑ ꯉꯥꯔꯥꯡ ꯁꯄꯦꯟꯒꯤꯗꯣ ꯌꯦꯡꯉꯤ
ꯑꯣ ꯏꯁꯄꯦꯟ ꯏꯁꯄꯦꯟꯅ ꯀꯥꯈ꯭ꯔꯦꯅꯦ ꯄꯣꯔꯆꯨꯒꯜꯒꯤꯗꯤ ꯌꯦꯡꯗꯔꯦ
ꯌꯦꯡꯗꯦ
ꯑꯇꯩꯗꯤ ꯑꯥ ꯌꯥꯝ ꯐꯔꯦ ꯌꯥꯝ ꯐꯔꯦ ꯑꯗꯣ ꯅꯪ
ꯑꯥ ꯁꯥꯏꯃꯦꯟ ꯇꯧꯋꯦ
ꯑꯁꯥꯏꯟꯃꯦꯟ ꯇꯧꯋꯦꯕ
ꯍꯣꯏ ꯎꯝ ꯑꯁꯤꯁꯦ ꯀꯔꯤ ꯇꯧꯒꯦꯔ ꯍꯣꯏ
ꯍꯥꯥ
ꯍꯣꯏ ꯑꯣꯖꯥ ꯑꯣꯖꯥꯅ ꯄꯤ ꯍꯣꯏ ꯀꯔꯤ ꯇꯧꯒꯦꯔꯣ ꯉꯁꯤ
ꯑꯩꯗꯤ ꯉꯁꯤ ꯀꯔꯤ ꯇꯧꯒꯅꯤ ꯑꯗꯨꯝ ꯂꯩꯒꯅꯤ ꯉꯥꯏꯍꯥꯛ ꯂꯩꯔꯤꯗꯤ ꯁꯥꯟꯅꯕ ꯕꯦꯠꯃꯤꯟꯇꯟ ꯁꯥꯟꯅꯔꯨꯒꯦ
ꯁꯥꯟꯅꯕ ꯑꯣ ꯇꯥꯏ ꯍꯥꯏꯕꯤ ꯎ ꯎ ꯈꯔ ꯈꯔ ꯈꯔ ꯈꯔ ꯍꯩꯌꯦ
ꯇꯟ ꯁꯥꯟꯅꯕꯁꯦ ꯌꯥꯝ ꯄꯥꯝꯖꯩꯌꯦꯕ ꯏꯟꯗꯣꯔꯗ ꯁꯅꯥꯅꯤꯅ ꯏꯟꯗꯣꯔ ꯏꯁꯇꯦꯗꯤꯌꯝꯗ ꯍꯣꯏ
ꯑꯩꯈꯣꯏꯒꯤ ꯏꯟꯗꯣꯔ ꯏꯁꯇꯦꯗꯤꯌꯝꯒꯤꯗꯣ ꯑꯗꯨ ꯉꯥꯡꯗꯣ ꯂꯣꯢꯔꯦ
ꯑꯣ ꯍꯣ ꯑꯣ ꯑꯣ ꯍꯣ ꯁꯤ ꯕꯦꯠꯃꯤꯟꯇꯟ ꯑꯁꯣꯁꯤꯌꯦꯁꯟꯗꯨꯔꯣ ꯍꯣꯏ ꯑꯇ ꯏꯟꯗꯣꯔ ꯏꯁꯇꯦꯗꯤꯌꯝꯗꯣ
ꯑꯍꯣꯏ
ꯅꯪ ꯁꯦ ꯗꯤ ꯌꯦꯝꯗ ꯀꯥꯕ ꯃꯥꯂꯦꯀꯣ
ꯍꯣꯏ
ꯑꯥ ꯍꯣꯏꯅꯦ ꯑꯩꯗꯤ ꯑꯗꯨ ꯂꯩꯌꯦ ꯀꯣꯛꯁꯨ ꯂꯩꯌꯦ ꯈꯨꯜꯁꯨ ꯑꯗꯨꯝ ꯂꯩꯕꯅꯤꯅ ꯑꯗꯨꯗꯒꯤ ꯎꯝ ꯅꯪꯁꯨ ꯁꯥꯟꯅꯕ ꯇꯥꯃꯣꯅꯦ
ꯎꯝ ꯇꯜꯂꯦꯗ
ꯑꯣ ꯅꯣꯏ ꯇꯣꯔꯅꯃꯦꯟ ꯇꯣꯔꯅꯃꯦꯟ ꯂꯩꯕ꯭ꯔꯥ ꯉꯔꯥꯡ
ꯑꯦꯍꯣꯏ
ꯖꯨꯅꯤꯌꯔ ꯇꯣꯔꯅꯥꯃꯦꯟ
ꯉꯔꯥꯡ ꯃꯤ ꯁꯥꯅꯩꯌꯦ ꯃ ꯂꯩ ꯃꯥꯂ ꯍꯣꯏ
ꯑꯣ ꯑꯩꯈꯣꯏꯗ ꯌꯦꯡꯕ ꯆꯠꯁꯤꯔꯥ ꯇꯧ ꯇꯟꯈ꯭ꯔꯕ꯭ꯔ
ꯑꯣꯀꯦ ꯑꯣꯀꯦ ꯑꯣꯀꯦ ꯀꯔꯤ
ꯑꯩꯗꯤ ꯑꯔꯠꯁꯅꯦ
ꯍꯥꯥ
ꯑꯥꯔꯠꯁ ꯗꯤꯄꯥꯠꯔꯃꯦꯟ
ꯑꯥꯔꯠꯁꯅꯦꯕ
ꯁꯣꯔꯤ ꯍꯤꯁꯇ꯭ꯔꯤ ꯍꯥꯏꯕ ꯁꯣꯔꯤ ꯍꯤꯁꯇ꯭ꯔꯤ
ꯍꯦꯍꯦ ꯍꯤꯁꯁ꯭ꯔꯤꯌꯥ
ꯑꯩꯁꯨ ꯑꯩ
ꯍꯤꯁꯇ꯭ꯔꯤꯗ ꯅꯣꯏ ꯍꯣꯏ ꯍꯤꯁꯇ꯭ꯔꯤꯗ ꯑꯥ ꯑꯩ ꯅꯣꯏ ꯅꯍꯥꯟ ꯖꯅꯋꯥꯔꯤꯗ ꯑꯣꯖꯥ ꯀꯕꯨꯐꯤꯜ
ꯐꯤꯚꯔ
ꯇ꯭ꯔꯤ ꯑꯣꯖꯥꯕꯨ ꯐꯦꯔꯋꯦꯜ ꯄꯤꯕ꯭ꯔꯣꯕ ꯐꯦꯔꯋꯦꯜ
ꯐꯦꯔꯋꯦꯜꯅꯥ
ꯎꯝ
ꯑꯣ ꯑꯩꯈꯣꯏꯅꯤꯅ ꯑꯁ ꯑꯩꯒꯤ ꯅꯦꯠꯋꯥꯛꯁꯦ ꯑꯩ